ꯀꯨꯏꯈ꯭ꯔꯦꯗꯥ
ꯑꯩꯁ ꯅꯪꯒꯤ ꯅꯦꯠꯋꯥꯛꯁꯤ ꯌꯥꯝ ꯅꯨꯡꯉꯥꯏꯍꯦ ꯒꯤꯇꯔ ꯈꯣꯡꯕ ꯃꯥꯂꯦ ꯀ꯭ꯔꯤꯡ ꯀ꯭ꯔꯤꯡ ꯀ꯭ꯔꯤꯡ
ꯅꯦꯋꯥꯛ ꯅꯨꯡꯉꯥꯏꯕꯅꯦ ꯅꯨꯡꯉꯥꯏ ꯅꯨꯡꯉꯥꯏꯕꯅꯦ
ꯀꯩꯗꯧꯕ꯭ꯔꯣ
ꯍꯧꯖꯤꯛꯗꯤ ꯆꯥꯕ ꯂꯣꯌꯦ
ꯑꯣ
ꯅꯪꯗꯤ
ꯑꯩꯗꯤ ꯁꯨꯝ ꯍꯤꯄꯤꯁ ꯊꯥꯕꯨꯡꯀꯣ ꯑꯗꯨꯝ ꯏꯪꯅꯤꯡꯉꯥꯏ ꯐꯝꯃꯒ ꯍꯤꯞꯄ ꯂꯩꯌꯦ
ꯑꯣ ꯑꯣ ꯅꯨꯡꯉꯥꯏꯒꯗꯕꯅꯤ ꯅꯨꯡꯉꯥꯏꯒꯗꯕꯅꯦ
ꯅꯣꯏꯗꯤ ꯁꯥꯗ꯭ꯔꯣ
ꯉꯁꯤꯗꯤ ꯌꯥꯝ ꯁꯥꯗꯦꯗ
ꯉꯁꯤ ꯈꯤꯇꯪ ꯈꯤꯇꯪ ꯑꯃꯨꯛ ꯁꯥꯔꯛꯈ꯭ꯔꯦ ꯈꯪꯗꯦ ꯏꯔꯨꯖꯈꯤꯁꯤꯔ ꯈꯪꯗꯦ ꯍꯧꯔꯦꯟꯅꯥꯏꯒꯤꯕꯨ ꯑꯣꯢꯅꯤ
ꯑꯩꯈꯣꯏꯗꯤ ꯏꯔꯨꯔꯔꯣꯏ ꯇꯨꯝꯗꯅꯤ ꯏꯔꯨꯗꯕꯤꯗ
ꯅꯣꯏꯗꯤ ꯌꯥꯝ ꯁꯥꯗ꯭ꯔꯕꯅꯤꯅ ꯏꯔꯨꯔꯁꯨ ꯌꯥꯏꯅ ꯁꯤꯗꯤ
ꯎꯝ
ꯀꯩꯅꯣꯝ ꯑ ꯀꯩꯅꯣ ꯏꯁꯥꯗꯣ ꯌꯥꯝꯅ ꯀꯩꯅꯣꯝ ꯑꯣꯏꯕꯅꯤꯅꯀꯣ ꯍꯃꯥꯡ ꯌꯥꯝ ꯊꯣꯛꯑꯗꯤ ꯌꯥꯝ ꯅꯨꯡꯉꯥꯏꯇꯦꯕꯀꯣ ꯅꯞ ꯅꯞ ꯅꯞ ꯂꯥꯎꯕꯒꯤ
ꯑ
ꯢꯔꯨꯗ꯭ꯔꯗꯤ ꯌꯥꯗ꯭ꯔꯦ
ꯑꯩꯈꯣꯏꯗꯤ ꯏꯔꯨꯅꯤꯡꯗ꯭ꯔꯦ
ꯍꯣꯏ ꯏꯪ ꯉꯝꯃꯅꯤ ꯅꯣꯢꯅ
ꯈꯔꯁꯨ ꯀꯟꯈ꯭ꯔꯕꯀꯣ
ꯎꯝ
ꯍꯟꯗꯛꯁꯦ ꯀꯇꯟꯕꯅ ꯂꯣꯏꯔꯦꯅꯦ
ꯇꯟꯕꯅ ꯇꯟꯕꯅ
ꯏꯁꯤꯡ ꯑꯁꯥꯕ ꯂꯨꯔꯤꯕꯣ ꯍꯟꯗꯛꯁꯨ
ꯊꯥꯕꯗꯤ ꯂꯨꯗ꯭ꯔꯦꯍꯦ ꯏꯀꯥꯏꯅꯤꯉꯥꯏꯅꯤꯍꯦ ꯑꯗꯨꯃꯥꯏꯅꯗꯤ ꯍꯥꯏꯒꯅꯨꯍꯦ
ꯑꯗꯨꯒꯤ ꯑꯩꯅ ꯁꯨꯝ ꯍꯪꯕꯅꯤꯗ
ꯏꯁꯤꯡ ꯁꯥꯕ ꯂꯨꯗꯤ ꯂꯨꯕꯅꯦ
ꯑꯣ ꯑꯣ
ꯐꯥꯎꯗꯦꯁ ꯑꯗꯨꯒ ꯑꯉꯥꯡ ꯄꯣꯛꯄ ꯂꯣꯏꯔꯗꯤ ꯏꯁꯤꯡ ꯏꯪꯕꯗꯤ ꯁꯣꯛꯄ ꯌꯥꯔꯣꯏꯗꯤ ꯍꯥꯏꯌꯦ ꯑꯩꯉꯣꯟꯗ ꯁꯥꯕꯅ ꯉꯥꯛꯇ ꯂꯨꯒꯅꯤ ꯍꯥꯏ
ꯁꯥꯔꯁꯨ ꯎꯄꯥꯏ ꯂꯩꯇꯦꯗꯣ ꯌꯥꯝ ꯁꯥꯍꯟꯗ꯭ꯔꯁꯨ ꯈꯤꯇꯪ ꯂꯨꯝꯕꯨ ꯂꯨꯝꯕꯨ ꯇꯧꯔꯗꯤ ꯌꯥꯏꯗꯅ
ꯑꯗꯨꯃꯥꯏꯅꯗꯤ ꯍꯟꯈꯣ ꯑꯩꯅ ꯍꯥꯏꯕꯗꯤ ꯇꯥꯏ
ꯉꯁꯥꯏꯗꯣ ꯑꯉꯥꯡ ꯀꯔꯝ ꯀꯥꯟ ꯂꯥꯛꯇꯣꯏꯅꯣ ꯍꯪꯉꯛꯄꯗꯣ ꯃꯥꯏ ꯑ ꯑꯇꯣꯞꯄ ꯂꯣꯟꯗ ꯍꯥꯏꯕꯒꯤ ꯅꯪ ꯈꯪꯗꯕꯒꯤꯅꯤꯅꯦꯀꯣ ꯑꯩꯉꯣꯟꯗ ꯑꯉꯥꯡ ꯀꯔꯝ ꯀꯥꯟ ꯂꯥꯛꯀꯦꯔꯣ ꯍꯪꯕꯅꯤꯕ
ꯑꯉꯥꯡꯒꯤ ꯃꯔꯝꯗꯤ ꯍꯪꯉꯦ ꯑꯗꯨ ꯑꯣꯏꯔꯁꯨ ꯒ꯭ꯌꯥꯟ ꯇꯥꯗꯕ
ꯑꯣ ꯑꯩꯅ ꯃꯥꯅ ꯑꯉꯥꯡ ꯀꯔꯝ ꯀꯥꯟ ꯂꯥꯛꯒꯦꯔꯥ ꯍꯪꯕꯀꯣ ꯑꯗꯨꯒꯤ
ꯍꯥꯏꯕꯤꯈ꯭ꯔꯕ꯭ꯔꯣ ꯑꯃꯨꯛꯀ
ꯍꯥꯏ ꯑ ꯈꯪꯗꯦꯗ ꯑꯃ ꯍꯪꯗꯦꯗ ꯎ ꯀꯩꯅꯣꯝ ꯑꯣꯏꯕꯅꯤꯅ ꯑꯩꯈꯣꯏꯗꯧꯅ ꯀꯩꯅꯣꯝ ꯇꯧꯗꯕꯅꯤꯅ ꯃꯣꯏꯗꯤ ꯈꯔ ꯀꯩꯅꯣꯝ ꯀꯩ ꯍꯥꯏꯅꯤ ꯅꯨꯄꯥ ꯃꯁꯦꯟꯗꯤ ꯑꯗꯨꯃꯥꯏꯅ ꯇꯧꯅꯗꯥꯏꯅꯦ ꯅꯨꯄꯤ ꯇꯧꯅ ꯇꯧꯗꯦꯗꯅ
ꯎꯝ
ꯀꯃꯥꯏ ꯑꯣꯏꯕꯒꯤ
ꯑꯣ ꯑꯣ ꯑꯩꯁꯨ ꯑꯁ ꯑꯉꯥꯡ ꯃꯔꯝꯗꯤ ꯍꯪꯉꯤꯗ ꯀꯔꯤ ꯍꯥꯏꯕ꯭ꯔꯥꯗꯤ ꯈꯪꯗꯕꯀꯣ
ꯍꯥꯏꯗꯤ ꯈꯨꯝꯐꯝ ꯂꯛꯐꯝ ꯈꯪꯗꯗ꯭ꯔꯦꯕ
ꯑꯥ ꯅꯍꯥꯟ ꯀꯩꯅꯣꯝ ꯀꯩꯅꯣꯝ ꯇꯧꯕꯗꯣ ꯅꯣꯏ ꯅꯪ ꯆꯦꯜꯂꯒ ꯊꯣꯛꯑꯦ ꯍꯥꯏꯕꯗꯣ
ꯑꯥ
ꯅꯣꯏꯆꯦꯗꯤ ꯀꯃꯥꯏꯅ ꯇꯧꯈ꯭ꯔꯦ ꯍꯪꯉꯦ ꯑꯪ ꯑꯉꯥꯡ ꯌꯣꯛꯈ꯭ꯔꯅꯤ ꯃꯥꯗꯤ ꯀꯩꯅꯝꯃꯥꯏꯅ ꯇꯧꯋꯦ ꯑꯗꯨ ꯇꯣꯠꯂꯦ ꯍꯥꯌꯕꯥ
ꯑꯗꯨꯏ ꯔꯤ ꯍꯥꯏꯕ꯭ꯔꯣ ꯗꯥꯎꯁꯤꯗꯤ ꯍꯥꯏꯕ꯭ꯔꯥ
ꯑꯗꯨꯗꯤ ꯑꯃꯨꯛ ꯂꯥꯛꯈꯤꯗꯣꯏꯅꯦ ꯑꯗꯣ ꯑꯗꯨꯗꯤ ꯀꯩꯅꯣꯝ ꯐꯪꯉꯥꯏꯅ ꯇꯧꯋꯦ ꯌꯥ ꯍꯥꯏꯕ ꯑꯩꯅ ꯑꯗꯨꯗꯤ ꯑꯁ ꯃꯤ ꯌꯥꯝꯃꯦ ꯑꯗꯣ ꯃꯣꯏ ꯐꯖ ꯐꯖꯕꯗꯣ ꯑꯃꯨꯛ ꯈꯪꯈꯤꯗꯣꯏꯅꯦ ꯑꯗꯨꯗꯣ ꯐꯪꯉꯅꯤ ꯍꯥꯏꯕꯁꯨ ꯂꯩ ꯗꯦ ꯑꯗꯨꯒꯤꯅꯦ ꯑꯗꯨꯝ ꯇꯇꯗꯣ ꯍꯥꯏꯕ ꯑꯗꯨꯒꯤ ꯑꯣ ꯇꯧꯔꯛꯑꯦ
ꯑꯣ ꯑꯩꯈꯣꯏꯗꯤ ꯑꯗꯨꯃꯥꯏꯅ ꯇꯧꯕ ꯌꯥꯏ ꯑꯩꯈꯣꯏꯗꯤ ꯏꯁꯣꯔꯅ ꯍꯦꯛ ꯄꯤꯈ꯭ꯔꯕꯅꯤꯅ ꯀꯔꯤ
ꯃꯀꯣꯛꯇꯤ ꯍꯥꯏꯅꯦ ꯑꯗꯨ ꯌꯧꯅꯤꯡꯉꯥꯏꯁꯨ
ꯇꯧꯔꯝꯒꯅꯤ ꯃꯣꯏꯗꯣ ꯃꯤ ꯃꯥꯄꯜ ꯉꯛꯇ ꯈꯜꯂꯦ ꯑꯗꯨ ꯑꯣꯏꯔꯁꯨ ꯇꯝꯄꯥꯛꯀꯤ ꯉꯥꯛꯇ ꯈꯜꯂꯦ ꯍꯥꯏꯌꯦ
ꯑꯗꯣ ꯃꯨꯀꯣꯛꯇꯤ ꯍꯥꯏꯕꯀꯣ ꯅꯍꯥꯟ ꯑꯩꯈꯣꯏꯗ ꯂꯩꯁꯥꯕꯤ ꯑꯃ ꯂꯥꯛꯄꯗꯣ ꯃꯣꯏ ꯃꯅꯥꯎ ꯅꯨꯨꯄꯥꯁꯨ ꯆꯦꯟꯊꯣꯛꯑꯦꯕꯀꯣ ꯑꯗꯣ ꯍꯣꯏ ꯏꯅꯥꯎ ꯅꯨꯨꯄꯥꯁꯨ ꯊꯣꯛꯑꯦ ꯑꯗꯣ ꯑꯥ ꯅꯍꯥꯟ ꯃꯥꯝꯇꯣꯟ ꯑꯃꯗ ꯇꯧꯕꯗꯣ
ꯎꯝ ꯎꯝ ꯎꯝ
ꯑꯗꯨꯗ ꯍꯥꯏꯌꯦꯕꯀꯣ ꯑꯩꯗꯣ ꯈꯪꯗꯕ ꯑꯃꯨꯀꯣꯛ ꯄꯤ ꯍꯥꯏꯌꯦ ꯑꯗꯣ ꯑꯗꯨꯒꯤ
ꯃꯀꯣꯛ ꯄꯤꯕꯒꯤꯅꯦ ꯃꯀꯣꯛ ꯄꯤꯕꯒꯤꯅꯦ
ꯑꯗꯣ ꯑꯩꯈꯣꯏ ꯑ ꯑꯩꯈꯣꯏ ꯈꯨꯟ ꯑꯩꯈꯣꯏ ꯈꯨꯟꯒꯤ ꯑꯃ ꯈꯜꯂꯦꯗꯅ ꯑꯗꯨꯁꯨ ꯃꯀꯣꯛ ꯄꯤ ꯍꯥꯏꯕꯀꯣ
ꯑꯩꯈꯣꯏ ꯀꯔꯤ
ꯑꯩꯈꯣꯏ ꯈꯨꯟ ꯃꯅꯥꯛꯇ ꯑꯃ ꯈꯟꯕꯗꯣ
ꯃꯈꯥꯒꯤꯗꯨꯔꯥ
ꯑꯣ ꯃꯀꯣꯛ ꯄꯤ ꯍꯥꯏꯌꯦ ꯑꯗꯨꯁꯨ ꯃꯥꯅ ꯈꯔ ꯌꯥꯝꯅ ꯄꯤꯕ ꯑꯣꯏ ꯑꯣꯏꯔꯝꯒꯅꯤ ꯑꯗꯨꯃꯥꯏ ꯍꯥꯏꯕꯀꯣ ꯑꯩꯗꯤ ꯈꯪꯗꯕ
ꯄꯤꯔꯝꯒꯅꯤ ꯈꯟꯕꯅꯦ ꯑꯩꯈꯣꯏꯒꯤꯁꯨ ꯍꯣꯏ
ꯎꯝ
ꯃꯣꯏ ꯑꯁ ꯆꯦꯟ ꯆꯣꯡꯕꯗꯣ ꯉꯝꯊꯣꯛꯈ꯭ꯔꯣ ꯑ ꯑꯗꯣ ꯃꯊꯪꯗꯗꯤ ꯌꯦꯡꯕꯤꯔꯒꯦ ꯍꯥꯏꯕꯗꯣ
ꯎꯝ
ꯑꯣꯏꯔꯝꯒꯅꯤꯕ
ꯍꯣꯏ ꯑꯗꯨꯃꯥꯏ ꯑꯣꯏꯕꯩ ꯑꯣꯏꯔꯝꯒꯅꯤ ꯈꯪꯗꯦ ꯃꯀꯣꯛ ꯄꯤ ꯍꯥꯏꯅꯩꯌꯦ ꯑꯗꯨꯒꯤ
ꯑꯗꯨꯅꯤꯗ ꯑꯩꯈꯣꯏꯁꯨꯅꯤꯗ ꯎꯝ ꯊꯣꯛꯄꯨ ꯊꯣꯛꯑꯗꯤ ꯃꯔꯝꯕꯨ ꯀꯅꯥꯅ ꯀꯅꯥꯉꯣꯟꯗ ꯍꯥꯏꯅꯒꯅꯤ ꯃꯤ ꯋꯥꯡ ꯆꯥꯎꯕ ꯑꯆꯧ ꯑꯁꯥꯡ ꯑꯆꯥꯎꯕ ꯂꯩꯁꯨ ꯂꯩꯇꯦ ꯀꯔꯤ ꯀꯔꯤꯅꯣ ꯆꯦꯟ ꯆꯣꯡꯕ ꯉꯝꯔꯣ ꯑꯗꯨ ꯃꯊꯪꯗ ꯇꯧꯕꯤꯒꯦ ꯆꯦꯟꯗ꯭ꯔꯤꯉꯥꯏꯗꯤ ꯌꯥꯝ ꯍꯥꯏꯕꯀꯣ
ꯎꯝ
ꯆꯦꯟꯊꯣꯛꯄꯤꯔꯒ ꯑꯩꯅꯦ ꯏꯆꯦꯈꯣꯏꯅꯦ ꯃꯤꯠ ꯃꯉꯥ ꯇꯔꯨꯛ ꯆꯦꯟꯊꯣꯛꯄꯤꯔꯒ ꯃꯣꯏ ꯑꯣ ꯐ꯭ꯔꯦꯁꯔ ꯃꯀꯣꯛ ꯈꯣꯏꯒꯤ ꯑꯉꯥꯡꯈꯣꯏꯗꯤ ꯊꯣꯛꯇꯕ ꯈꯨꯟ ꯈꯣꯏꯒꯤ ꯃꯀꯣꯛ ꯈꯣꯏꯗꯤ ꯑꯉꯥꯡꯗꯤ ꯊꯣꯛꯇꯕ ꯑꯗꯨꯒꯤ ꯃꯣꯏꯗꯣ
ꯇꯣ ꯍꯦꯛ ꯆꯦꯟꯕ ꯅꯨꯃꯤꯠꯇꯒꯤ ꯊꯣꯛꯇ꯭ꯔꯦ ꯍꯥꯏꯕ ꯑꯗꯨꯝ ꯏꯟꯕꯤꯗ꯭ꯔꯦ ꯑꯩꯈꯣꯏꯕꯨ
ꯑꯣ
ꯑꯗꯨꯃꯥꯏꯅ ꯇꯨꯃꯤꯟꯅ ꯂꯩꯈ꯭ꯔꯦ ꯍꯥꯏꯕꯗꯤ ꯃꯣꯏꯒꯤ ꯃꯆꯥ ꯃꯆꯥ ꯊꯣꯛꯇꯕꯈ꯭ꯔꯕꯅꯤꯅꯀꯣ ꯑꯗꯨꯃꯥꯏꯅ ꯇꯧꯕ ꯑꯩꯈꯣꯏ ꯎꯠꯊꯣꯛꯂꯒ
ꯑꯣ
ꯑꯗꯨꯒꯤ ꯑꯁ ꯃꯨꯛ
ꯃꯣꯏ ꯃꯅꯨꯡꯗ ꯍꯥꯏꯅ ꯍꯥꯏꯅꯕ ꯂꯩꯅ
ꯑꯗꯨꯅꯦ ꯍꯣꯏ ꯑꯗꯨꯒꯤ ꯑꯁ
ꯍꯧꯖꯤꯛꯁꯦ ꯃꯅꯥꯛꯀꯤ ꯂꯩꯁꯥꯕꯤꯗꯣ
ꯎꯝ
ꯃꯥꯗꯤ ꯄꯤ ꯄꯤꯒꯦ ꯍꯥꯏꯔꯗꯤ ꯂꯩꯕꯨꯗꯤ ꯂꯩꯗꯧꯕ ꯃꯥꯜꯂꯒ ꯃꯥꯗꯤ ꯀꯩꯅꯣꯝ ꯇꯧꯏꯅ
ꯂꯩꯒꯅꯤ ꯑꯗꯨ ꯑꯣꯏꯔꯁꯨ ꯃꯅꯨꯡꯗ ꯋꯥꯔꯤꯁꯥꯟꯅꯥꯕꯤꯅꯤꯡꯉꯥꯏ ꯂꯩꯇ꯭ꯔꯗꯤ ꯎꯄꯥꯏ ꯂꯩꯔꯣꯏ
ꯑꯗꯨꯁꯨ ꯃꯔꯣꯏ ꯑꯃ ꯃꯔꯣꯏꯕ ꯑꯃꯅꯦꯕ
ꯑꯗꯣ ꯑ ꯄ ꯀꯅꯣ ꯃꯥ ꯆꯠꯄꯗꯣ ꯃꯣꯏ ꯌꯦꯡ ꯌꯦꯡꯅ ꯌꯦꯡꯁꯤꯟꯅꯕ ꯑꯃ ꯆꯠꯄꯗꯣ ꯑꯩꯈꯣꯏꯔꯣꯝꯅꯤ
ꯑꯁ ꯌꯥꯗꯦ ꯑꯗꯨꯁꯨ ꯑꯩꯈꯣꯏꯒꯤ ꯁꯥꯒꯩ ꯑꯗꯣ
ꯎꯝ
ꯑꯗꯨꯐꯥꯎ ꯇꯨꯃꯤꯟꯅ ꯂꯩꯌꯦ ꯑꯩ ꯊꯣꯛꯑꯦ ꯍꯥꯏꯕ ꯐꯥꯎ ꯇꯨꯃꯤꯟꯅ ꯂꯩ ꯀ꯭ꯔꯤꯁꯨ ꯇꯧꯗꯦ ꯑꯁꯤ ꯎꯝ ꯍꯛꯆꯥꯡꯒꯤꯗꯃꯛ ꯑꯣ ꯇꯨ ꯀꯅꯣꯝ ꯇꯧꯅꯤꯉꯥꯏ ꯐꯤꯠ ꯑꯣꯏꯅꯤꯡꯉꯥꯏ ꯐꯥꯎ ꯎꯝ ꯑꯗꯨꯐꯥꯎ ꯁꯤ ꯈꯨꯟꯗꯒꯤ ꯑꯣꯏꯍꯟꯕꯤꯕ ꯌꯥꯕꯅꯦꯕ ꯍꯥꯏꯅꯥꯕꯤꯔꯒ
ꯑꯣ
ꯑꯩꯈꯣꯏꯁꯦ ꯈꯔ ꯈꯨꯠ ꯆꯣꯠꯂꯦ ꯑꯗꯨꯃꯥꯏꯅ ꯈꯤꯇꯪ ꯈꯤꯇꯪꯗꯤ ꯔꯤꯖꯦꯛ ꯂꯣꯏ ꯂꯩꯕꯒꯤ ꯑꯥꯗ ꯆꯠꯂꯣ ꯌꯦꯡꯕ ꯆꯠꯂꯣ ꯑꯃꯨꯛꯀ ꯍꯥꯏꯕꯅꯦꯕ ꯀꯣ ꯑꯗꯨ ꯁꯤ ꯈꯨꯟꯗ ꯃꯤ ꯑꯅꯤ ꯉꯛꯇ ꯌꯥꯔꯦ ꯍꯥꯏꯕ ꯑꯗꯨ ꯉꯛꯇ ꯂꯥꯎꯊꯣꯛꯑꯦꯕ ꯑꯗꯨ ꯑꯣꯏꯔꯁꯨ ꯍꯥꯏꯕꯗꯤ ꯑꯩꯈꯣꯏꯗꯤ ꯃꯣꯏꯒꯤ ꯌꯥꯝ ꯅꯛꯅꯕꯅꯦ ꯀꯣ
ꯎꯝ
ꯄꯥꯎ ꯐꯥꯎ ꯁꯥꯎ ꯁꯥꯕꯤꯗꯦ ꯑꯗꯨꯝ ꯇꯨꯃꯤꯟ ꯂꯩꯌꯦ ꯑꯗꯨꯕꯨ ꯎꯝ
ꯀꯩꯌꯥꯝꯃꯨꯛ ꯐꯥꯏ ꯅꯤꯡꯉꯨ ꯅꯤꯡꯉꯨ
ꯑꯗꯒꯤ ꯑꯩꯒꯤ ꯃꯦꯇ꯭ꯔꯤꯛꯀꯤ ꯀꯔꯤ ꯀꯔꯤꯅꯣ ꯆꯦ ꯆꯥꯡꯗꯤ ꯃꯣꯏꯅ ꯌꯦꯡꯕꯤꯌꯦ ꯃꯥꯅꯀꯣ ꯌꯦꯡꯕꯤꯔꯒ ꯃꯥ ꯆꯦ ꯆꯥꯡ ꯌꯦꯡꯅꯤꯡꯉꯥꯏ ꯃꯥ ꯇꯥꯕꯀꯣ ꯃꯤ ꯑꯍꯨꯝ ꯃꯤ ꯃꯔꯤ ꯐꯝꯕꯗ ꯑꯩ ꯑꯗꯨꯗ ꯇꯥꯏꯌꯦꯕ ꯃꯉꯣꯟꯅꯀꯣ ꯑꯗꯨ ꯌꯥꯝ ꯐꯥꯗꯤ ꯐꯩꯌꯦ ꯑꯗꯨ ꯑꯣꯏꯔꯁꯨ ꯅꯪꯒꯤ ꯀꯔꯤ ꯑꯁꯣꯏꯕ ꯑꯗꯨꯃꯥꯏꯅ ꯁꯤꯗꯤ ꯅꯛꯅꯕꯅꯦ ꯁꯣꯏꯍꯟꯕꯤ ꯌꯥꯗ꯭ꯔꯦꯀꯣ ꯑꯗꯨꯃꯥꯏꯅ ꯋꯥꯔꯤ ꯇꯧꯕꯤꯕ ꯂꯩꯗꯦꯕ ꯑꯗꯨꯐꯥꯎ
ꯎꯝ
ꯃꯣꯏꯅꯦ ꯇꯨꯡꯗ ꯀꯔꯤꯁꯨ ꯆꯥꯔꯣꯏꯗꯕꯒꯨꯝꯅ ꯀꯔꯤꯁꯨ ꯌꯥꯝꯅ ꯀꯔꯤꯁꯔꯥ ꯄꯨꯛꯅꯤꯡ ꯁꯦꯡꯅ ꯇꯧꯕꯒꯨꯝꯅꯀꯣ
ꯎꯝ
ꯑꯗꯨꯃꯥꯏꯅ ꯂꯩꯑꯦꯕ ꯑꯗꯒꯤ ꯇꯨꯡꯗ ꯑꯃꯨꯛ ꯀ ꯑꯐꯥꯕ ꯂꯥꯛꯀꯅꯤ ꯑꯃꯨꯛꯀ ꯑꯗꯨꯒꯨꯝꯕ ꯂꯩꯔꯁꯦ ꯑꯃꯨꯛꯀ ꯆꯠ ꯀꯦ ꯍꯥꯏꯔꯒ ꯋꯥꯈꯜꯗꯣ ꯂꯩꯈ꯭ꯔꯕꯅꯦ ꯃꯤ ꯃꯤꯌꯥꯝ ꯈꯔ
ꯑꯃꯨꯛ ꯍꯟꯗꯛ ꯀꯩꯅꯣꯝ ꯇꯧꯈ꯭ꯔꯗꯥꯏꯅꯦ
ꯊꯕꯛ ꯊꯕꯛ ꯐꯪꯈ꯭ꯔꯦ ꯍꯥꯏꯔꯒ
ꯑ ꯑꯗꯨꯃꯥꯏꯅ ꯇꯧꯔꯅꯤ ꯑꯃꯨꯛꯀ ꯍꯥꯏ ꯌꯥꯝ ꯐꯩ
ꯑꯣ
ꯐ ꯐꯕꯗꯤ ꯐꯩ ꯃꯁꯥ ꯃꯁꯥꯒꯤ ꯍꯤꯡꯅꯤꯡꯉꯥꯏꯗꯤ ꯂꯧ ꯁꯨꯔꯒ ꯂꯩꯌꯣ ꯍꯥꯏꯔꯗꯤ ꯌꯥꯔꯔꯣꯏꯕ ꯍꯩꯔꯔꯣꯏꯕ ꯉꯝꯁꯨ ꯉꯝꯃꯔꯣꯏ ꯃꯔꯝꯗꯣ
ꯍꯣꯏ
ꯍꯣꯏ ꯎꯝ ꯍꯥꯏꯕꯗꯤ ꯍꯧꯖꯤꯛꯅ ꯑꯉꯥꯡ ꯌꯣꯛꯄ ꯍꯧꯗꯕꯅꯤꯅ ꯀꯣ ꯃꯣꯏ ꯄꯥꯈꯪꯅ ꯅꯨꯡꯉꯥꯏ ꯍꯥꯏꯔꯁꯨ
ꯃꯣꯏ ꯑꯉꯥꯡꯗꯣ ꯌꯥꯝ ꯆꯥꯎꯈ꯭ꯔꯕ ꯖꯥꯠꯂꯥ
ꯆꯥꯎꯔꯝꯅꯤꯅꯦ ꯃꯁꯛ ꯐꯥꯎ ꯎꯗꯦ ꯑꯩꯗꯤ ꯃꯣꯏ ꯈꯨꯟꯗ ꯂꯩꯕ꯭ꯔꯥ ꯂꯩꯇꯕ꯭ꯔꯥꯀꯣ
ꯃꯔꯛ ꯃꯔꯛꯇꯗꯤ ꯂꯥꯛꯄꯒꯨꯝ ꯇꯧꯕ ꯃꯥꯜꯂꯦ ꯃꯣꯏꯁꯦ
ꯀꯩꯅꯣꯝꯗ ꯂꯩꯕ꯭ꯔꯥ ꯇꯝꯄꯥꯛꯇ ꯂꯩꯕ꯭ꯔꯣ
ꯍꯣꯏ ꯇꯝꯄꯥꯛꯗ ꯂꯩꯕꯅꯦꯕꯀꯣ ꯃꯥꯏ ꯅꯨ ꯃꯥꯏ ꯅꯨꯄꯤꯁꯨ ꯀꯩꯅꯣꯝ ꯇꯧꯋꯤꯗꯅ
ꯑꯗꯣ ꯇꯧꯕꯗꯣ ꯃꯥꯗꯤ ꯀꯃꯥꯏꯅ ꯇꯧꯕ꯭ꯔꯥꯅꯦ ꯅꯨꯡ ꯅꯨꯡꯇꯤꯒꯤ ꯇꯧꯔꯒ ꯆꯠꯂꯒ ꯂꯩꯕ꯭ꯔꯁꯨ ꯈꯪꯗꯦ ꯑꯩꯗꯤ ꯑꯥꯏꯗꯤꯌꯥ ꯂꯩ ꯇꯦꯅꯦ ꯃꯥꯒꯤ ꯊꯕꯛꯀꯤꯗꯣ
ꯀꯩꯅꯣꯝ ꯀꯩꯅꯣꯝ ꯂꯩꯕ ꯃꯇꯝꯗꯇꯪ ꯆꯠꯄ ꯃꯥꯜꯂꯦ ꯃꯥꯏ ꯑꯧ ꯄ꯭ꯔꯥꯏꯕꯦꯠꯀꯤ ꯇꯧꯕ ꯃꯥꯜꯂꯦ ꯎꯀꯤꯜꯗꯣ
ꯎꯝ
ꯑꯗꯣ ꯃꯣꯏꯗꯤ ꯀꯩꯅꯣꯝ ꯌꯥꯝ ꯑ ꯀ ꯀꯩꯅꯣꯝ ꯊꯕ ꯊꯕꯛ ꯀꯦꯁ ꯌꯥꯝꯃꯗꯤ ꯐꯩꯗꯅ
ꯍꯣꯏ ꯍꯣꯏ
ꯀꯦꯁ ꯌꯥꯝꯗ꯭ꯔꯗꯤ ꯊꯕꯛ ꯐꯪꯗꯦꯗꯅ ꯊꯕꯛꯀꯤ ꯃꯇꯨꯡ ꯏꯟꯈ꯭ꯔꯦꯗꯅ ꯑꯗꯨꯗꯤ
ꯑꯥ ꯎꯝ
ꯍꯧꯖꯤꯛꯅ ꯂꯣꯏꯅ ꯆꯥꯛ ꯆꯥꯟꯅꯩꯔꯥ ꯅꯣꯏ
ꯎꯝ ꯆꯥꯗ꯭ꯔꯦꯗ ꯑꯩꯈꯣꯏꯗꯤ ꯂꯣꯏꯈ꯭ꯔꯦ ꯑ ꯑꯗꯨꯒꯤ ꯍꯧꯖꯤꯛ ꯗ꯭ꯌꯨ ꯗ꯭ꯌꯨꯇꯤ ꯆꯠꯄꯗꯣ ꯍꯜꯂꯛꯄ ꯑꯗꯨꯒꯤ ꯅꯣꯏ ꯆꯥꯛ ꯆꯥꯔꯕꯣ ꯑꯗꯨꯃꯥꯏꯅ ꯍꯥꯏꯕꯣ
ꯑꯩ ꯒ꯭ꯌꯥꯟ ꯇꯥꯗꯦ
ꯑꯁ ꯄꯨꯂꯤꯁ ꯑꯩ ꯇꯧꯋꯦ ꯍꯥꯏꯕꯗꯣ
ꯂꯩꯁꯥꯕꯤꯁꯤꯡꯁꯨ ꯇꯧꯕ꯭ꯔꯣ
ꯇꯧꯗꯦ ꯇꯧꯗꯦ
ꯈꯪꯗ꯭ꯔꯦ ꯍꯌꯦꯡꯗꯤ ꯀꯩꯗꯧꯔꯅꯤ
ꯍꯌꯦꯡ ꯇꯝꯄꯥꯛ ꯀꯥꯒꯦ ꯄꯨꯡ ꯕꯥꯔꯣ ꯄꯨꯡ ꯄꯨꯡ ꯇꯔꯥ ꯄꯨꯡ ꯕꯥꯔꯣ